ꯍꯟꯂꯣ ꯇꯥꯏꯌꯦ
ꯅꯪꯒꯤ ꯃꯈꯣꯟ ꯌꯥꯝ ꯄꯤꯛꯑꯦꯅ
ꯑ ꯇꯞꯅ ꯉꯥꯡꯕꯩꯅꯦ
ꯑꯁ ꯌꯥꯝ ꯅꯨꯡꯁꯤꯌꯦꯍꯦ
ꯀꯩꯗꯧꯔꯤꯒꯦ
ꯆꯥꯛ ꯆꯥꯔꯒ ꯈꯞꯇꯥ ꯌꯥꯝ ꯆꯥꯈ꯭ꯔꯕꯒꯤ ꯃꯄꯥꯟꯗ ꯐꯝꯂ ꯂꯩꯌꯦ
ꯀꯩ ꯍꯦꯟꯖꯥꯡꯅꯣ
ꯌꯦꯟ ꯆꯥꯏꯌꯦ
ꯍꯥꯎꯔꯦ ꯍꯨꯝꯎꯝ
ꯅꯪꯗꯤ ꯀꯔꯤ ꯃꯊꯦꯜ ꯆꯥꯔꯤꯒꯦ
ꯑꯩꯈꯣꯏꯅ ꯌꯦꯟꯗꯦꯝ
ꯑꯗꯨꯁꯨ ꯍꯥꯎꯒꯅꯤꯍꯦ ꯐꯖꯅ ꯊꯣꯡꯉꯗꯤ
ꯍꯥꯎꯋꯦ ꯍꯣꯏ ꯉꯥ ꯑꯀꯪꯕ ꯍꯥꯞꯄꯩ
ꯀꯅꯥꯅ ꯊꯣꯡꯕ꯭ꯔꯥ
ꯑꯩꯈꯣꯏ ꯃꯥꯅ ꯊꯣꯡꯉꯦ
ꯍꯥ ꯅꯪꯅ ꯊꯣꯡꯕ ꯍꯥꯥꯩꯗꯦ
ꯍꯩ ꯌꯥꯝ ꯍꯩꯇꯦ ꯍꯣꯏ
ꯁꯥꯒꯨꯝꯕꯗꯤ ꯑꯗꯨꯝ ꯊꯣꯡꯕ ꯍꯩꯕ꯭ꯔꯥ ꯑꯗꯣ
ꯊꯣꯡꯗ꯭ꯔꯤꯗ ꯌꯦꯟꯕꯨꯗꯤ ꯊꯣꯡꯒ꯭ꯔꯦ ꯑꯇꯣꯞꯄ ꯁꯥ ꯊꯣꯡꯗ꯭ꯔꯤ
ꯅꯪ ꯌꯥꯝ ꯑꯉꯥꯡ ꯑꯣꯏꯔꯤ ꯃꯥꯟꯅꯦꯗ ꯀꯣ
ꯑꯉꯥꯡ ꯑꯣꯏꯕ ꯅꯠꯇꯦꯗ ꯕꯣꯔꯗꯤꯡꯗ ꯂꯩꯔꯛꯄꯒꯤ ꯆꯥꯛ ꯌꯥꯝ ꯑ ꯀꯩ ꯍꯥꯏꯅꯤ ꯊꯣꯡꯗꯕꯅ ꯊꯣꯡꯕ ꯍꯩꯇꯕ ꯍꯩꯔꯁꯨ ꯍꯥꯎꯇꯕꯗꯣ
ꯕꯣꯔꯗꯤꯡꯗ ꯂꯩꯕꯅ ꯍꯦꯟꯅ ꯍ-ꯍꯩꯒꯗꯧꯕꯅꯦ
ꯏꯁ ꯕꯣꯔꯗꯤꯡꯗ ꯂꯩꯔꯒ ꯑꯩꯈꯣꯏꯅ ꯆꯥꯛꯁꯨ ꯊꯣꯡꯗꯦ
ꯕꯣꯔꯗ ꯑꯩꯈꯣꯏꯗꯤ ꯑꯩꯈꯣꯏꯁꯨ ꯂꯩ-ꯂꯩꯔꯛꯄꯅꯤ ꯑꯗꯨ ꯍꯣ-ꯍꯣꯁꯇꯦꯜꯗꯁꯨ ꯑꯗꯨꯝ ꯊꯣꯡꯉꯦ ꯑꯩꯈꯣꯏꯗꯤ
ꯑꯩꯈꯣꯏꯗꯤ ꯍꯣꯁꯇꯦꯜ ꯅꯠꯇꯦ ꯕꯣꯔꯗꯤꯡꯅꯦ ꯕꯣꯔꯗꯤꯡꯅꯗꯤ ꯑꯩꯈꯣꯏ ꯊꯣꯡꯗꯤꯌꯦ ꯃꯤ ꯊꯣ ꯀꯨꯛ ꯂꯩꯌꯦ ꯃꯤ ꯂꯣꯏꯅꯃꯛꯀꯤ ꯊꯣꯡꯕꯗꯣ
ꯍꯧꯗꯕ ꯃꯇꯝꯗ ꯅꯣꯏ ꯇꯣꯉꯥꯟꯅ ꯊꯣꯡꯉꯒ ꯆꯥꯒꯗꯧꯕꯅꯤ ꯍꯦ
ꯑꯗꯨꯝ ꯇꯣꯉꯥꯟꯅ ꯊꯣꯡꯍꯟꯗꯦ ꯑꯩꯈꯣꯏꯗꯤ
ꯑꯗꯨ ꯔꯨꯝꯗ ꯔꯨꯝꯗ
ꯏꯁ ꯔꯨꯝꯗꯗꯤ ꯀꯃꯥꯏꯅ ꯊꯣꯡꯉꯅꯤ ꯀꯩꯝ ꯂꯩꯇꯦ ꯢꯟꯗꯛ ꯁꯨꯟꯁꯨ ꯂꯩ
ꯏꯟꯗꯛꯁꯟꯒꯨꯝꯕ ꯑꯗꯨꯒ ꯕꯣꯏꯂꯔꯒꯨꯝꯕꯗ ꯊꯣꯡꯕ ꯌꯥꯏꯅ
ꯌꯥꯗ ꯌꯥꯝꯁꯇꯦꯛ ꯑꯣꯏꯌꯦ
ꯑꯩꯈꯣꯏꯗꯤ ꯑꯩꯈꯣꯏꯗꯤ ꯍꯣꯁꯇꯦꯜꯗ ꯂꯩ ꯑꯗꯨꯣ ꯃꯣꯏ ꯆꯥꯛ ꯏꯟꯁꯥꯡ ꯂꯣꯏ ꯄꯤꯌꯦ ꯑꯗꯨ ꯑꯣꯏꯁꯨ ꯃꯣꯏꯅ ꯃꯣꯏꯅ ꯄꯤꯕ ꯍꯧꯗꯕꯒꯤ ꯑꯗꯨꯝ ꯀꯥꯗ ꯇꯣꯡꯉꯥꯟꯅ ꯊꯣꯡꯉꯦꯗ
ꯈꯣꯏꯗꯤ ꯇꯧꯗꯦ ꯑꯗꯨꯕ ꯌꯥꯗꯦ ꯍꯟꯗꯛꯇꯤ ꯑꯩ ꯎꯝ ꯀꯩꯅꯣ ꯀ꯭ꯂꯥꯁ ꯇꯦꯟ ꯂꯣꯏꯕ ꯀꯨꯏꯔꯦ ꯍꯟ ꯁꯤꯛꯁ ꯁꯦꯃꯤꯁꯇꯔꯁꯨ ꯂꯣꯏꯈ꯭ꯔꯦ
ꯑ ꯑꯗꯨꯗꯤ ꯑꯗꯨꯗꯤ ꯑ ꯑꯣꯏꯔꯥꯡ ꯆꯍꯤꯔ
ꯍꯣꯏ
ꯇ꯭ꯋꯦꯟꯇꯤ ꯋꯥꯟꯅꯔꯗꯤ ꯇ꯭ꯋꯦꯟꯇꯤ ꯑꯣꯏꯗꯧ ꯃꯥꯜꯂꯦ
ꯇ꯭ꯋꯦꯟꯇꯤ ꯋꯥꯟ
ꯑꯥ ꯆꯨꯝꯕ꯭ꯔꯥ
ꯆꯨꯝꯃꯦ ꯍꯣꯏ
ꯑꯩ ꯌꯥꯝ ꯍꯥꯏꯌꯦꯍꯦ
ꯍꯣꯏ ꯌꯥꯝ ꯍꯥꯏꯌꯦ
ꯑꯩꯒꯤ ꯏꯅꯥꯎ ꯑꯩꯒꯤ ꯏꯅꯥꯎꯅꯨꯄꯤꯒꯤ ꯍꯟꯅꯔꯣꯏ ꯍꯥꯏꯕꯅꯦ ꯑꯗꯨꯗꯣ
ꯐꯩ ꯐꯩ
ꯑꯩꯅ ꯑꯩꯒꯤ ꯏꯅꯥꯎ ꯅꯨꯄꯤꯁꯨ ꯆꯞ ꯃꯥꯟꯅꯩꯑꯕꯀꯣ
ꯑꯥ
ꯑꯗꯨꯒꯤ ꯑꯗꯨꯒꯤ ꯑꯗꯨꯝ ꯄꯥꯕꯗ ꯇꯣꯔꯅꯥꯃꯦꯟꯅꯦ
ꯑꯣ
ꯅꯪ ꯑꯗꯨ ꯑꯦꯂꯚꯦꯟ ꯇꯨꯋꯦꯜꯕꯀ ꯒꯦꯖꯨꯁꯟ ꯒꯦꯖꯨꯁꯟꯗꯨ ꯀꯔꯤ ꯀꯔꯤ ꯀꯔꯤ ꯁꯕꯖꯦꯛ ꯑꯣꯏꯅ ꯇꯧꯕ
ꯍꯥꯏꯕ ꯇꯜꯂꯦ ꯏꯀꯥꯏ
ꯑꯩ ꯑꯦ ꯁꯤꯒꯨꯝꯕꯗꯁꯨ ꯑꯃꯨꯛ ꯏꯀꯥꯏꯕ
ꯍꯣꯏ ꯏꯀꯥꯏ ꯍꯥꯏꯅꯤꯡꯗꯦ
ꯑꯩ ꯍꯥꯏꯔꯣꯏꯍꯦ ꯑꯗꯨꯃꯥꯏꯅ ꯇꯧꯔꯗꯤ ꯌꯥꯔꯣꯏ ꯍꯥꯏꯅ ꯍꯣꯝ ꯁꯥꯏꯟꯁ ꯑꯣꯏꯅ ꯇꯝ꯭ꯕꯔꯥ
ꯀꯩꯍꯥꯏꯕ
ꯍꯣꯝ ꯁꯥꯏꯟꯁ ꯑꯣꯏꯅ ꯇꯝꯕ
ꯂꯅꯥꯠꯇꯦꯗꯦ
ꯍꯣꯝ ꯁꯥꯏꯟꯁ ꯃꯥꯜꯂꯦ ꯅꯪꯅ ꯅꯪꯅ ꯍꯥꯏꯅꯗꯕꯗꯣ ꯍꯣꯝ ꯁꯥꯏꯟꯁ ꯂꯧꯔꯒ ꯑꯃꯨꯛ ꯆꯥꯛ ꯏꯟꯁꯥꯡ ꯊꯣꯡꯕ ꯍꯥꯏꯗꯕꯒꯤ ꯑꯗꯨꯝ ꯏ ꯀꯥꯏꯕꯒꯤ ꯍꯥꯏꯕ ꯇ ꯑꯣꯏꯔꯝꯅꯦ ꯑꯗꯨꯅꯠꯇꯦꯕ
ꯀꯩꯍꯥꯏꯅꯣ
ꯍꯣꯝ ꯁꯥꯏꯖ ꯇꯝꯂꯒ ꯆꯥꯛ ꯏꯟꯁꯥꯡ ꯊꯣꯡꯕ ꯍꯥꯏꯗꯕꯒꯤ ꯑꯗꯨꯝ ꯍꯥꯏꯕ ꯇꯟꯕ ꯑꯣꯏꯔꯝꯃꯅꯤ ꯅꯠꯇ꯭ꯔꯣ
ꯍꯣꯝ ꯁꯥꯏꯟꯁ ꯅꯠꯇꯦꯍꯦ ꯑꯩꯗꯤ ꯏꯪꯂꯤꯁ ꯃꯦꯟꯅꯦ ꯀꯩꯅꯣ
ꯅꯪꯁꯨ ꯏꯪꯂꯤꯁ ꯑꯣꯅꯔꯁ ꯂꯧꯕ꯭ꯔꯥ
ꯍꯣꯏ
ꯎ ꯑꯩꯒꯤ ꯑꯩꯒꯦꯅꯣꯕꯤꯒ ꯆ ꯃꯅꯥꯒꯗꯕꯦꯅ
ꯎꯝ
ꯃꯦꯠꯁꯁꯨ ꯂꯨꯌꯦ ꯍꯥꯏꯅꯦ ꯑꯗꯣ
ꯀꯩꯍꯥꯏꯕ
ꯑꯦꯡꯉꯦꯁꯨ ꯂꯨꯑꯦ ꯍꯥꯏꯌꯦꯕ
ꯂꯨꯕꯅꯦ
ꯑꯗꯨ ꯏꯪꯂꯤꯁꯄꯨ ꯐꯖꯅ ꯍꯩꯕꯨ ꯍꯩꯔꯗꯤ ꯊꯕꯛ ꯐꯖꯕ ꯐꯪꯒꯅꯤꯅ ꯑꯩꯒꯤ ꯏꯅꯥꯎ ꯅꯨꯄꯤꯅ ꯍꯥꯏꯕ
ꯑꯩꯗꯤ ꯂꯩꯔꯤꯛ ꯄꯥꯗꯕꯅꯤꯅ ꯏꯪꯂꯤꯁ ꯂꯧꯔꯁꯨ ꯃꯤꯡꯒꯤ ꯈꯛꯇꯒꯤ ꯑꯦꯛꯖꯥꯝ ꯊꯥꯕꯅꯤꯗ ꯂꯥꯏꯔꯤꯛꯁꯨ ꯄꯥꯗꯦ
ꯂꯩꯔꯤꯛ ꯍꯥꯏꯕꯅꯤ ꯄꯥꯗꯨꯕ ꯈꯣꯏꯅ ꯍꯦꯟꯅ ꯍꯥꯏꯕꯅꯤꯅꯦ ꯂꯩꯔꯤꯛꯗꯤ
ꯄꯥꯁꯨ ꯄꯥꯗꯦ ꯍꯩꯁꯨ ꯍꯩꯇꯦ ꯑꯗꯨꯒꯤ
ꯄꯥꯕ ꯄꯥꯕ ꯌꯥꯝ ꯄꯥꯕ ꯄꯥꯔꯕ ꯀꯣꯡ ꯉꯧꯕꯅꯤꯍꯦ
ꯀꯣꯛ ꯉꯥꯎꯔꯁꯨ ꯍꯩꯔꯗꯤ ꯌꯥꯔꯦ
ꯑꯃꯨꯛ ꯀꯣꯛ ꯉꯧ ꯀꯣꯛ ꯉꯧꯔꯗꯤ ꯑꯃꯨꯛ ꯑꯈꯣꯏꯅ ꯍꯥꯏꯕꯁꯨ ꯑꯃꯨꯛ ꯎꯝ ꯁꯋꯥꯏꯔꯅꯤꯌꯦ
ꯎꯝ ꯂꯧꯕꯨꯛꯀꯨꯝꯕ ꯂꯩꯕ꯭ꯔꯣ ꯅꯣꯏ
ꯀꯩꯍꯥꯏꯕ
ꯂꯧꯕꯨꯛꯒꯨꯝꯕ ꯂꯩꯕ꯭ꯔꯣ ꯂꯧꯒꯨꯝꯕ ꯂꯩꯕ꯭ꯔꯣ ꯍꯥꯏꯕ
ꯂꯩꯇ꯭ꯔꯗꯤ ꯂꯩꯇ꯭ꯔꯗꯤ ꯂꯩꯌꯦꯅ
ꯂꯧ ꯆꯠꯇ꯭ꯔꯣ ꯉꯁꯤ
ꯉꯁꯤꯗꯤ ꯑꯩꯗꯤ ꯉꯁꯤꯗꯤ ꯆꯠꯇꯦ ꯅꯍꯥꯟꯗꯤ ꯆꯠꯂꯝꯃꯦ ꯍꯧꯖꯤꯛꯇꯤ
ꯎ
ꯃꯣꯏ ꯀꯣꯜ ꯁ꯭ꯀꯨꯜ ꯍꯧꯔꯒꯦ ꯍꯥꯏꯅ ꯁꯤꯗ ꯑꯃꯨꯛ ꯂꯥ ꯂꯥꯛꯈ꯭ꯔꯦ
ꯂꯧ ꯀꯌꯥꯝ ꯆꯥꯎꯒꯦ
ꯑꯍꯣꯏꯒꯤꯗꯨ ꯌꯥꯝ ꯆꯥꯎꯕꯗꯤ ꯅꯠꯇꯦꯗ ꯍꯟꯗꯛꯇꯤ ꯑ ꯏꯔꯥꯡ ꯂꯩꯕꯒꯤ ꯊꯕꯛ ꯇꯧꯕ ꯌꯥꯗꯕꯒꯤ ꯈ꯭ꯔ ꯈꯗ ꯇꯧꯕꯅꯦ
ꯎꯝ ꯅꯣꯏ ꯅꯆꯤꯟ ꯅꯅꯥꯎ ꯀꯌꯥ ꯁꯨꯒꯦ ꯑꯗꯨꯗꯤ
ꯑꯍꯣꯏ ꯃꯉꯥ ꯁꯨꯑꯦ
ꯎꯝ ꯅꯪ ꯑꯍꯟ ꯃꯥꯜꯂꯦꯀꯣ
ꯑꯩꯅ ꯍꯣꯏ ꯑꯩ ꯌꯥꯝ ꯑꯍꯟ ꯑꯍꯟꯅꯤ ꯍꯥꯏꯕ꯭ꯔꯥ ꯅꯪ ꯍꯥꯏꯕꯗꯣ
ꯑꯍꯟ ꯃꯥꯜꯂꯦ ꯍꯥꯏꯕꯇꯅꯤꯗ ꯌꯥꯝ ꯑꯍꯟ ꯅꯠꯇꯕ ꯑꯍꯟ ꯃꯥꯜꯂꯦ ꯍꯥꯏꯕ ꯅꯪꯒꯤ ꯈꯣꯟꯖꯦꯜꯗꯣ
ꯍꯣꯏ ꯍꯣꯏ ꯍꯣꯏ
ꯑꯍꯟ ꯃꯥꯜꯂꯦ ꯍꯥꯏꯕ
ꯑꯩꯅ ꯁꯥꯕꯒꯤꯅꯦ
ꯎꯝ
ꯑꯩ ꯑꯩ ꯑꯩ ꯆꯍꯤ ꯀꯌꯥ ꯁꯨꯒꯗꯧ ꯃꯥꯜꯂꯦ ꯑꯗꯣ
ꯇ꯭ꯋꯦꯟꯇꯤ ꯀꯨꯟꯅꯤꯄꯥꯟ
ꯑꯗꯨꯗꯤ ꯌꯥꯝ ꯃꯟꯈ꯭ꯔꯦ
ꯀꯨꯟꯇꯔꯦꯠ
ꯀꯨꯟ ꯇꯔꯨꯛ ꯀꯨꯟꯇꯔꯦꯠ ꯍꯣꯏ ꯆꯨꯝꯃꯦꯅꯦ ꯆꯨꯝꯃꯦ ꯑꯗꯣ ꯆꯞꯆꯥꯌꯦ ꯑꯗꯨꯗꯣ
ꯋꯥ
ꯑꯗꯨ ꯌꯥꯝ ꯑꯍꯪ ꯑꯣꯏꯔꯕ ꯑꯗꯨꯗ ꯑꯗꯨ ꯑꯗꯨꯗꯣ ꯌꯥꯝ ꯑꯍꯪ ꯑꯣꯏꯔꯕꯣ
ꯌꯥꯝ ꯑꯍꯟꯗꯤ ꯑꯣꯏꯗꯦꯗ
ꯑꯗꯨꯅꯦ ꯍꯣꯏ ꯕꯦꯁꯅꯦ ꯍꯧꯖꯤꯛꯅ ꯑꯍꯣꯏꯒꯤ ꯄꯨꯟꯁꯤꯗꯣ
ꯃꯥꯅꯤ ꯃꯥꯅꯤ
ꯑꯩ ꯌꯥꯝ ꯅꯨꯡꯉꯥꯏꯕꯅꯦ ꯍꯣꯏ ꯃꯈꯣꯏ ꯃꯔꯨꯞ ꯍꯣꯏꯁꯨ ꯂꯩꯌꯦ ꯑꯗꯣ ꯍꯧꯖꯤꯛ ꯑꯩꯈꯣꯏ ꯍꯧꯖꯤꯛꯀꯥꯟꯗ ꯑꯩꯈꯣꯏꯒꯤ ꯑꯗꯨꯝꯃ ꯕꯦꯁ ꯃꯇꯝꯅꯤꯍꯦ ꯈꯣꯏꯅ ꯇꯧꯅꯤꯡꯕ ꯑꯗꯨꯝ ꯇꯧꯕ ꯐꯪꯉꯦ ꯇꯧꯅꯤꯡꯕ ꯑꯗꯨꯝ ꯉꯝꯃꯦ ꯍꯥꯏꯅ ꯑꯗꯨꯝ ꯍꯥꯏꯔꯛ ꯂꯩꯌꯦꯅꯦ
ꯁꯤ ꯒꯥꯔꯤ ꯃꯈꯣꯟꯁꯦꯍꯦ ꯅꯣꯏꯗꯤ ꯀꯔꯤ ꯀꯔꯤ ꯇꯧꯔꯤꯒꯦ ꯉꯁꯤꯗꯤ
ꯌꯨꯝꯗ ꯑꯗꯨꯝ ꯂꯩꯌꯦ ꯇꯨꯝꯃꯒ
ꯅꯪ ꯇꯥꯗ꯭ꯔꯣ
ꯅꯣꯡ ꯆꯨꯋꯦ
ꯅꯣꯡ ꯈꯔꯗꯤ ꯆꯨꯔꯝꯅꯤꯀꯣ ꯉꯁꯤ
ꯍꯣꯏ ꯍꯧꯖꯤꯛꯁꯨ ꯈꯖꯤꯛ ꯈꯖꯤꯛ ꯆꯨꯔꯤ
ꯑꯁꯤꯗꯁꯨ ꯀꯟꯅ ꯆꯨꯕꯅꯤ ꯑꯗꯨꯗꯣ ꯉꯁꯤꯗꯤ ꯅꯣꯡ ꯐꯖꯅ ꯆꯨꯔꯦꯅꯦ
ꯎꯝ
ꯑꯩ ꯉꯁꯤ ꯏꯝꯐ ꯕꯖꯥꯔ ꯆꯠꯂꯦ ꯈꯣꯡꯅ
ꯒꯥꯔꯤ ꯃꯈꯣꯜꯁꯨ ꯇꯥꯏꯅꯦ ꯅꯪꯒꯤꯅ ꯍꯧꯖꯤꯛ
ꯁꯤꯗ ꯍꯥꯏ ꯁꯥꯔꯒ ꯊꯧꯔꯛ ꯂꯦ ꯀꯔꯤ ꯊꯕꯛ ꯂꯩꯕ ꯈꯪꯗꯦ ꯅꯨꯡꯅ ꯅꯨꯡꯅ ꯂꯥꯡꯕꯤꯔꯅꯤꯀꯣ ꯁꯛ ꯃꯁꯥ ꯌꯥꯝ ꯐꯖꯕꯅꯁꯨꯨ ꯅꯠꯇ꯭ꯔꯒ ꯃꯥꯏ ꯒꯔꯤꯗꯣ
ꯅꯪꯒꯤ ꯀꯔꯤ ꯀꯩ ꯂꯩꯇꯕꯩꯔꯥ
ꯑꯩꯒꯤ ꯒꯥꯔꯤꯗꯤ ꯌꯥꯝ ꯐꯖꯗꯦ ꯑꯗꯨꯁꯨ ꯃꯈꯣꯟꯗꯤ ꯑꯗꯨꯃꯥꯏꯅ ꯀꯟꯕꯁꯨ ꯅꯠꯇꯦ
ꯐꯔꯦ ꯍꯩꯇꯦ ꯊꯧꯕꯒꯤ
ꯁꯥꯏꯀꯜ ꯁꯥꯏꯀꯜꯗꯤ
ꯍꯩꯇꯦꯗꯨꯁꯨ
ꯅꯪ ꯒꯦꯝꯒꯨꯝꯕ ꯁꯥꯟꯅꯕ꯭ꯔꯥ ꯑꯗꯣ
ꯁꯥꯟꯅꯩꯌꯦ
ꯀꯔꯤ ꯒꯦꯝ ꯑꯣꯏꯅ ꯁꯥꯟꯅꯕ꯭ꯔꯥ
ꯃꯣꯕꯥꯏꯜ ꯂꯤꯖꯦꯟ
ꯑꯦ ꯌꯥꯝ ꯍꯥꯏꯕ꯭ꯔꯥ
ꯍꯩꯇꯦꯗ
ꯄꯞꯖꯤꯁꯨ ꯁꯥꯟꯅꯧꯑꯣꯅ ꯃꯤꯗꯤ ꯄꯞꯖꯤ ꯌꯥꯝ ꯁꯥꯟꯅꯕꯅꯤꯍꯦ ꯅꯨꯄꯤ ꯍꯣꯏ
ꯀꯣꯛ ꯉꯥꯎꯋ ꯌꯦꯡꯕ ꯉꯝꯗꯦ
ꯇꯝ ꯇꯞꯅ ꯁꯥꯟꯅꯗꯧꯅꯤ ꯍꯥꯏꯗꯕꯤꯗ ꯌꯥꯝ ꯊꯨ ꯊꯨꯅ ꯆꯦꯟꯕ ꯇꯧꯅꯤ ꯂꯣꯏꯔ ꯑꯣꯛꯀꯗꯕꯅꯦ
ꯅꯝꯕꯔ ꯍꯥꯏꯗꯤ ꯍꯥꯏꯗꯤ
ꯇꯞꯝ ꯇꯅ ꯑꯗꯨꯝ ꯅꯈꯤꯗꯦ ꯑꯦ ꯑꯗꯨ ꯑꯗꯨꯗꯤ ꯕꯣꯔꯣꯏ ꯆꯨꯋꯦꯍꯦ
ꯂꯗꯤ ꯅꯨꯡꯉꯥꯏ
ꯑꯩꯗꯤ ꯏꯁ ꯏꯁꯅꯦꯛꯀꯤ ꯒꯦꯝꯁꯨ ꯅꯨꯡꯉꯥꯏꯔꯅꯦ
ꯅꯣꯀꯤꯌꯥ ꯐꯣꯟꯗꯔꯣ
ꯅꯣꯀꯤꯌꯥ ꯐꯣꯟꯕꯗꯁꯨ ꯌꯥꯏ ꯑꯗꯨꯒ ꯍꯧꯖꯤꯛꯀꯤ ꯂꯣꯗꯨꯒꯤ ꯃꯅꯤꯡꯒꯨꯝꯕꯗ ꯊꯝꯕꯗꯣ ꯃꯣꯏꯅ ꯍꯥꯞꯄꯤꯕꯗꯣ ꯑꯗꯨꯒꯨꯝꯕ ꯒꯦꯝꯁꯨ ꯃꯔꯛ ꯃꯔꯛꯗꯤ ꯅꯨꯡꯉꯥꯏꯅꯦ
ꯅꯨꯡꯉꯥꯏꯌꯦꯗ ꯒꯦꯝ ꯂꯣꯏꯅꯃꯛ ꯀꯦꯟꯗꯤ ꯀ꯭ꯔꯥꯁꯁꯨ
ꯍꯣꯏ
ꯑꯗꯨꯕꯨ ꯑꯩꯗꯤ ꯑ ꯑꯩꯗꯤ ꯀꯦꯟꯗꯤ ꯈ꯭ꯔꯥꯁꯇꯤ ꯈꯔ ꯕꯣꯔꯤꯡ ꯆꯨꯏ ꯂꯨꯗꯨ ꯍꯦꯟꯅ ꯅꯨꯡꯉꯥꯏ
ꯃꯤ ꯀꯦꯟꯗꯤ ꯀ꯭ꯔꯥꯁ ꯌꯥꯝ ꯁꯥꯟꯅꯕ ꯃꯤꯁꯨ ꯂꯩꯍꯦ ꯑꯩꯈꯣꯏ ꯑꯩꯈꯣꯏꯅꯗ ꯅꯨꯄꯥ ꯑꯃ
ꯂꯩꯕꯅꯦ ꯍ
ꯑꯍꯟꯗꯤ ꯑꯣꯏꯌꯦ ꯍꯥꯏꯗꯣ ꯑꯗꯨꯝ ꯐꯥꯔꯝ ꯂꯩꯔꯁꯨ ꯑꯗꯨꯗ ꯑꯗꯨꯝ ꯇꯧꯔ ꯂꯩꯕ ꯃꯤꯁꯨ ꯂꯩꯅꯦ
ꯎꯝ
ꯑꯗꯨꯒ ꯂꯣꯗꯨꯗꯤ ꯅꯨꯄꯤ ꯈꯣꯏꯒꯤꯅꯤꯗ ꯍꯅꯨꯄꯤ ꯈꯣꯏꯒꯤꯅꯤ ꯒꯦꯝꯅꯤꯗ
ꯅꯨꯡꯉꯥꯏꯇꯗꯗꯨꯁꯨ ꯅꯣꯡꯃ ꯅꯣꯡꯃ ꯃꯔꯛ ꯃꯔꯛꯇ
ꯃꯣꯏꯗꯤ ꯄꯩꯁꯥꯒꯤ ꯄꯩꯁꯥꯒꯨꯝꯕꯒꯤꯁꯨ ꯌꯥꯝ ꯁꯥꯟꯅꯔ ꯃꯥꯜꯂꯦꯅꯦ ꯑꯗꯨ ꯑꯗꯨ ꯑꯗꯨꯗꯒꯤꯀꯣ
ꯍꯣꯏ
ꯅꯣꯏ ꯔꯨꯝꯗꯁꯨ ꯇꯧꯕ꯭ꯔꯥ
ꯇꯧꯗꯦꯗ ꯎꯗꯦꯗ
ꯅꯣꯏꯅꯥ ꯍꯧꯖꯤꯛ ꯂꯩꯕ ꯃꯐꯝꯗꯣ ꯃꯤ ꯀꯔꯤ ꯀꯔꯤ ꯊꯕꯛ ꯇꯧꯅꯔꯤꯒꯦ ꯍꯥꯏꯕꯗꯤ ꯑꯗꯨꯝ ꯃꯦꯟꯗꯤꯗꯣ ꯀꯔꯤ ꯏꯟꯀꯝ ꯏꯟꯀꯝꯅ ꯃꯦꯟ ꯁꯣꯔꯁꯇꯣ ꯈ ꯑꯣꯏ
ꯑꯗꯨꯗꯤ ꯃꯥꯒꯤ ꯃꯥꯒꯤꯅꯤ ꯈꯪꯗꯦ ꯍꯟꯗꯛꯀꯤꯗꯤ ꯂꯧ ꯃꯇꯝꯅꯤꯅ ꯂꯣꯏ ꯂꯧ ꯆꯠꯅꯩ
ꯍꯥꯏꯕꯗꯤ ꯕꯤꯖꯤꯅꯦꯁꯀꯨꯝꯕ ꯇꯧꯕ ꯃꯤ ꯌꯥꯝꯕ꯭ꯔꯥ ꯅꯠꯇ꯭ꯔꯗꯤ ꯁꯥꯔꯚꯤꯁ ꯀ ꯑꯣꯏꯅ ꯌꯥꯝꯕ꯭ꯔꯥ ꯑꯗꯨꯗꯤ ꯂꯧꯒꯨꯝꯕ ꯑꯗꯨꯝ ꯂꯧꯒꯨꯝꯕꯅ ꯑꯗꯨꯝ ꯌꯥꯝꯕ꯭ꯔꯥ
ꯈꯨꯕꯅꯦꯥ ꯃ ꯌꯥꯝꯅꯦꯕ ꯂꯧ ꯁꯨꯕꯅ ꯌꯥꯝꯃꯦꯕ